ꯇꯥꯕ꯭ꯔꯣ
ꯑꯥꯎ
ꯎꯝ ꯅꯨꯡꯉꯥꯏꯔꯤꯕ꯭ꯔꯣ ꯍꯖꯤꯕꯣ
ꯅꯨꯡꯉꯥꯏꯔꯤ ꯅꯪꯗꯤ ꯅꯨꯡꯉꯥꯏꯔꯤꯕ꯭ꯔꯣ
ꯅꯨꯡꯉꯥꯏꯔꯤꯌꯦ
ꯄꯥꯎ ꯐꯥꯎꯅꯗꯕ ꯀꯨꯏꯔꯦꯅꯦ
ꯀꯨꯏꯔꯦ
ꯃꯇꯝ ꯆꯤꯟꯅꯕꯅꯤꯅ ꯐꯥꯎꯅꯥꯎꯒꯁꯦ ꯀꯨꯏꯔꯦꯕ
ꯑꯗꯨꯅꯦ
ꯍꯦꯛꯇ ꯇꯧꯒꯦ ꯃꯇꯝꯗ ꯍꯦꯛ ꯊꯕꯛ ꯆꯤꯜꯂꯛꯄ ꯑꯗꯨꯅ
ꯎꯝ ꯎ ꯃꯇꯝ ꯈꯥꯏꯕꯁꯦ ꯅꯪꯗ꯭ꯔꯦ ꯍꯥꯏꯕ ꯍꯧꯖꯤꯛ ꯃꯇꯝꯁꯦꯀꯣ ꯈꯥꯏꯗꯣꯛꯄꯁꯦ ꯀꯔꯤ ꯀꯔꯤ ꯏꯟꯖꯥꯡ ꯆꯥꯔꯤꯕ꯭ꯔꯣ ꯅꯪꯕꯨ
ꯉꯁꯤꯗꯤ ꯆꯝꯐꯨꯠ ꯑꯣꯏꯔꯦꯅꯦ ꯉꯁꯤꯗꯤ
ꯑꯁ ꯑꯍꯥꯎ ꯑꯍꯥꯎꯕ ꯆꯥꯎꯅꯦ ꯆꯝꯐꯨꯠ ꯈꯛꯇꯪ
ꯉꯔꯥꯡꯒꯤ ꯐꯥꯎ ꯄꯨꯝꯗ꯭ꯔꯤꯉꯩꯗ ꯉꯥꯛꯇ ꯉꯥ ꯆꯥꯕꯗꯨꯕꯨ
ꯉꯔꯥꯡꯒꯤ ꯄꯨꯝꯗ꯭ꯔꯤ ꯍꯥꯏꯕ ꯗꯥꯏꯖꯦꯁ ꯇꯧꯗ꯭ꯔꯤ ꯅꯠꯇꯕ
ꯑꯗꯨꯅꯦ ꯇꯞꯇꯥꯢꯅ ꯆꯥꯕꯤꯕꯗ ꯄꯨꯝꯕꯁꯦ ꯈꯔ ꯋꯥꯕꯒꯨꯝꯅꯀꯣ
ꯎꯝ
ꯑꯦꯛꯇ ꯆꯝꯐꯨꯠ ꯇꯧꯁꯤꯜꯂꯒꯦꯅ ꯇꯧꯕꯅꯤꯗ
ꯁꯤꯗ ꯆꯥꯅꯤꯡꯉꯦ
ꯅꯪꯗꯤ ꯇꯧꯕꯤꯔꯕꯣ ꯆꯥꯛ ꯏꯟꯁꯥꯡ ꯍꯣꯠꯅꯕꯤꯔꯕꯣ
ꯍꯣꯠꯅꯈ꯭ꯔꯦ ꯆꯞ ꯃꯥꯟꯅꯩꯗ ꯑꯩꯈꯣꯏꯁꯨ ꯍꯥ
ꯃꯥꯟꯅꯥꯕ꯭ꯔꯣ
ꯆꯝꯐꯨꯠꯀꯤ ꯆꯝꯐꯨꯠꯀꯤ ꯑ ꯀꯔꯤꯕ ꯊꯕꯤꯒꯤ ꯆꯝꯐꯨꯠ ꯆꯥꯔꯒ ꯑꯈꫭꯏꯁꯨ ꯆꯞ ꯃꯅꯩꯗ ꯅꯨꯡꯉꯥꯏꯅ ꯂꯩ ꯆꯝꯐꯨꯠ ꯈꯛꯇꯪ ꯆꯥꯔꯒ ꯐꯨꯠꯆꯥꯏ ꯍꯔꯥꯎꯋꯦ
ꯆꯝꯐꯨꯠ ꯆꯕꯗꯤ ꯃꯤꯁꯨ ꯆꯝꯂꯦ ꯋꯥꯈꯜꯁꯨ ꯆꯝꯂꯦ
ꯑꯁ ꯑꯗꯨꯗꯤ ꯈꯔ ꯌꯥꯝꯅ ꯆꯥꯒꯦ ꯆꯝꯕ꯭ꯔꯥ ꯌꯦꯡꯉꯛꯒꯦ
ꯑꯗꯨꯅꯦ
ꯎꯝ
ꯂꯥꯁ ꯆꯝꯐꯨꯠ ꯑꯣꯟꯗꯅꯀꯣ
ꯑꯁ ꯅꯣꯏ ꯅꯣꯏꯗ ꯅ ꯅ ꯀꯩꯅꯣ ꯍꯩꯅꯧ ꯄꯥꯟꯕꯗꯣ ꯍꯥꯎꯕꯅꯤꯅꯦ
ꯑꯗꯨꯗꯣ ꯂꯩꯔꯤꯌꯦ ꯌꯥꯝ ꯂꯩꯔꯤꯌꯦ
ꯅꯪ ꯐ꯭ꯔꯤ ꯂꯩꯔꯗꯤ ꯑ ꯊꯥꯔꯛꯑꯗꯤꯀꯣ ꯑꯁ ꯑꯗꯨ ꯌꯥꯝ ꯅꯨꯡꯉꯥꯏꯒꯅꯤ
ꯊꯔꯛꯀꯅꯦ ꯊꯥꯔꯛꯀꯅꯤꯅꯦ
ꯎꯝ
ꯃꯇꯝ ꯆꯥꯕ ꯃꯇꯝꯗ ꯊꯥꯔꯛꯀꯅꯤ
ꯎꯝ ꯑꯁ ꯂꯣꯏꯔꯀꯥꯟꯗ ꯑꯣꯏꯅ ꯊꯥꯔꯛꯀꯅꯤꯕꯣ ꯌꯥꯔꯣꯏꯀꯣ ꯑꯗꯨꯗꯤ
ꯑꯦ ꯈꯔꯔꯛꯅꯤꯗ ꯆꯤꯟ ꯀꯥ ꯆꯤꯟ ꯇꯤꯟꯒꯨꯝꯕ ꯑꯗꯨꯒꯨꯝꯕ ꯌꯥꯎꯗꯕꯤꯗ ꯐꯥꯕꯗꯣ ꯈꯪꯉꯦ ꯈꯪꯉꯦ
ꯅꯣꯏꯒꯤꯁꯦ ꯇꯤꯟ ꯆꯥꯗꯕꯅꯦꯀꯣ ꯍꯥꯟꯅꯗꯤ ꯊꯥꯏꯅꯗꯤ ꯇꯤꯟ ꯇꯤꯟ ꯆꯥꯗꯕꯅꯦꯕ ꯅꯣꯏ ꯈꯪ ꯑ ꯀꯩꯅꯣꯁꯦ ꯍꯩꯅꯧꯁꯦ
ꯑꯗꯨꯅꯤꯅꯦ ꯆꯥꯗꯦ ꯍꯧꯖꯤꯛꯁꯨ ꯆꯥꯗꯕꯒꯤ ꯍꯥꯎꯕꯒꯤ ꯂꯩꯋꯦ ꯂꯦꯡꯅ ꯊꯔꯥꯛꯂꯤꯔꯤ ꯀꯩꯅꯣ ꯅꯪꯒꯤꯗꯃꯛꯇꯅ
ꯎꯝ ꯑꯗꯨꯅꯦ ꯌꯥꯝ ꯍꯥꯎꯋꯦ ꯀꯥꯎꯕ ꯉꯝꯗ꯭ꯔꯦ ꯍꯥꯏꯕ ꯅꯣꯏ ꯀꯩꯅꯣꯁꯦ ꯍꯥꯥ
ꯄꯥꯟꯕꯤꯒ ꯀꯥꯔꯗ ꯅꯪ ꯇꯨꯒꯦ ꯇꯧꯕꯗꯣ ꯅꯪ ꯈꯪ ꯈꯪꯗ꯭ꯔꯣ ꯑꯗꯣ ꯉꯁꯤꯗꯤ ꯀꯔꯤ ꯇꯧ ꯀꯔꯤ ꯇꯧꯔꯤꯉꯁꯤꯕꯣ
ꯉꯁꯤꯁꯦ ꯌꯨꯝ ꯁꯦꯡꯒꯦ ꯌꯨꯝ ꯈꯤꯇꯪ ꯁꯤꯡꯗꯣꯛ ꯍꯦꯟꯖꯤꯡ
ꯄ꯭ꯂꯥꯁꯇꯔ ꯀ ꯇꯧꯒꯦꯔꯣ ꯅꯥꯟꯅ
ꯆꯦꯛ ꯆꯦꯛ ꯍꯣꯟꯗꯣꯏꯅꯦ ꯆꯦꯛ ꯀꯔꯤ ꯀꯩ ꯍꯥꯏꯅꯤ ꯎꯝ ꯆꯦꯛ ꯁꯥꯗꯣꯏꯅꯦꯕ ꯋꯥꯜꯗꯣ ꯋꯥꯜ ꯁꯦꯝꯒꯗꯕꯅꯦ ꯍꯥꯏꯕ ꯆꯦꯛ ꯀꯥꯏ ꯍꯩꯒꯅꯤ ꯍꯥꯏꯕ ꯍꯩꯇ꯭ꯔꯦ
ꯄ꯭ꯂꯥꯁꯇꯔ ꯇꯧꯗꯕ꯭ꯔꯣ
ꯑ ꯄ꯭ꯂꯥꯁꯇꯔ ꯇꯧꯒꯅꯤ ꯄ꯭ꯂꯥꯁꯇꯔꯁꯨ ꯇꯧꯒꯅꯤ ꯑꯗꯨꯒ ꯋꯥꯜ ꯈꯥꯕꯗꯣ ꯆꯦꯛꯅ ꯇꯧꯔꯒ ꯐꯦꯟꯁꯤꯡ ꯁꯥꯒꯅꯦꯕ ꯉꯁꯤꯁꯦ ꯑꯩꯅ ꯂꯣꯏ ꯇꯧꯕꯅꯦ
ꯏꯁ ꯅꯪ ꯃꯤꯁꯇ꯭ꯔꯤ ꯑꫭꯜꯂꯦꯅꯦ ꯑꯗꯨꯗꯤ
ꯑꯩꯈꯣꯏꯗꯤ ꯃꯜꯇꯤ ꯇꯥꯛꯁꯅꯤꯅꯦ ꯎꯄꯥꯏ ꯁꯨꯝꯂꯩ ꯂꯩꯇꯦ ꯎꯝ ꯎꯄꯥꯏ ꯂꯩꯇꯦ
ꯇꯥꯖ ꯍꫭꯏ
ꯅꯣꯏꯗꯤ ꯃꯇꯦꯡ ꯄꯥꯡꯕ ꯂꯥꯛꯑꯣ ꯍꯥꯏꯔꯁꯨ ꯂꯥꯛꯄꯤꯗꯦ
ꯊꯕꯛ ꯆꯤꯜꯂꯦ ꯍꯥꯏꯗꯣ ꯇꯥꯗ꯭ꯔꯣ ꯉꯁꯥꯏ ꯉꯁꯥꯏ ꯍꯥꯏꯔꯤꯗꯨꯗꯤ
ꯑꯁ ꯅꯣꯏꯁꯨ ꯂꯥꯛꯑꯣ ꯊꯕꯛ ꯊꯕꯛ ꯇꯧꯃꯤꯟꯅꯁꯦ ꯍꯥꯏꯔ ꯀꯥꯟꯗ ꯏꯁ ꯆꯤꯜꯂꯦ ꯆꯤꯜꯂꯦ ꯈꯛꯇꯪꯅꯦ
ꯎꯝ ꯑꯩꯅꯗꯤ ꯅꯣꯏꯗꯣ ꯑꯗꯨꯝ ꯃꯇꯦꯡ ꯄꯥꯡꯕꯅꯦ ꯍꯥꯏꯕ
ꯄꯥꯡꯕꯤꯕꯅꯦꯗ ꯑꯩꯁꯨ ꯅꯪꯁꯨ ꯇꯧꯕ ꯂꯣꯏꯔꯦ ꯀꯥꯎꯕ ꯂꯣꯏꯃꯛ ꯇꯧꯔꯦ ꯅꯪꯁꯦ ꯀꯩꯅꯣ ꯍꯦꯛ ꯇ ꯇꯧꯁꯤꯟꯕꯤꯔꯁꯨ ꯍꯦꯛꯇ ꯀꯥꯎꯒꯟꯕ
ꯑꯁ
ꯍꯦꯛꯇ ꯅꯪ ꯇꯧꯕ ꯈꯛꯇ ꯅꯪꯅ ꯇꯧꯕꯗ ꯊꯤ ꯂꯩꯔꯤ ꯗꯥ ꯑꯩ ꯑꯩꯅ ꯇꯧꯏꯁꯤꯡ ꯅꯪ ꯀꯥꯎꯈ꯭ꯔꯦ
ꯎꯝ ꯌꯥꯔꯦ ꯎꯝ ꯑ
ꯑꯩꯅ ꯇꯧꯕꯤꯕꯁꯨ ꯅꯣꯏ ꯑꯁ ꯀꯥꯎꯟ ꯇꯧꯗꯨꯅ ꯀꯥꯎꯟ ꯇꯧꯗꯨꯅ ꯀꯣ ꯅꯣꯏꯗꯤ ꯀꯥꯎꯟ ꯇꯧꯒꯜꯂꯦ ꯍꯥꯏꯕ ꯑꯩꯅ ꯑꯁꯤ ꯇꯧꯕꯤꯕꯗꯣ ꯑꯁꯤ ꯇꯧꯕꯤꯕꯗꯣ ꯍꯥꯏꯌꯦ
ꯑꯩ ꯄꯣꯀꯦꯗꯒꯤ ꯁꯠꯊꯣꯛꯂꯒ ꯕꯣꯔꯥꯒ ꯂꯩꯕꯤꯗꯨꯣ ꯅꯪ ꯀꯥꯎꯔꯕꯣ
ꯊꯕꯛ ꯇꯧꯔꯤꯕ
ꯍꯦꯔꯥ ꯅꯪꯁꯨ ꯑꯗꯨꯗꯤ ꯍꯥꯏꯒꯅꯨꯍꯦ
ꯑꯩꯒꯤ ꯐꯣꯀꯦꯗꯒꯤ ꯁꯠꯊꯣꯛꯂꯒ ꯂꯨꯄꯥ ꯃꯉꯥꯒꯗꯣ
ꯑꯩꯗꯤ ꯁꯤꯀꯤ ꯅꯪꯉꯣꯟꯗ ꯁꯤꯀꯤ ꯐꯥꯎ ꯈꯇꯪ ꯂꯩꯔꯁꯨ ꯄꯤꯕꯤꯕꯅꯦꯀꯣ ꯇꯪꯈꯥꯏ ꯁꯦꯠꯂꯒ ꯆꯥꯟꯗꯤꯗꯣ
ꯑꯦ ꯂꯨꯄꯥ ꯃꯉꯥ ꯁꯠꯊꯣꯛꯔꯒ ꯃꯪꯉꯜ ꯂꯨꯄꯥ ꯃꯉꯥ ꯗꯨ ꯂꯩꯕꯤꯔꯤꯗꯨꯗꯤ ꯅꯪ ꯀꯥꯎꯔ ꯕꯣꯗꯨꯕꯣ ꯑꯁ ꯂꯣꯏꯔꯦ
ꯑꯗꯨ ꯃꯪꯒꯟꯗꯣ ꯑꯩ ꯆꯥꯅꯤꯡꯗꯕꯒꯤ ꯀꯥꯎꯈ꯭ꯔꯦ
ꯑꯁ ꯃꯃꯜ ꯁꯨꯛ ꯇꯥꯡꯕ ꯂꯨꯄꯥ ꯃꯉꯥꯒꯤ ꯄꯣꯀꯦꯠꯇꯒꯤ ꯄꯤꯈꯤꯕ
ꯁꯤꯡꯖꯨ ꯆꯥꯅꯤꯡꯉꯦ ꯍꯥꯏꯅꯒ ꯇꯧꯔꯒ ꯅꯪ ꯂꯩꯕꯤꯈꯤꯕꯅꯦ ꯑꯩꯗꯨ
ꯑꯁ ꯍꯧꯖꯤꯛꯇꯤ ꯀꯦ ꯑꯐ ꯁꯤꯗꯨ ꯂꯩꯔꯛ ꯑꯗꯤ ꯑꯩ ꯁꯨꯡꯀꯥꯎ ꯀꯥꯎꯔꯣꯏ ꯁꯤꯡꯖꯨ ꯅꯨꯡꯖꯨ ꯗꯤ ꯑꯝꯇ ꯀꯩꯅꯣ ꯇꯧꯗ꯭ꯔꯦ ꯍꯥꯏꯕ
ꯑꯁ ꯍꯧꯖꯤꯛ ꯀꯥ ꯄꯥꯝꯃꯛꯇ꯭ꯔꯕꯣ
ꯎꯝ ꯄꯤꯖꯥ ꯒꯨꯝꯕ ꯂꯧꯕꯤꯔꯛ ꯑꯗꯤꯀꯣ ꯌꯥꯝ ꯍꯔꯥꯎꯒꯅꯤ
ꯑꯁ ꯄꯤꯖꯥ ꯗꯨꯁꯨ ꯑꯃ ꯈꯛꯇꯒꯤ ꯌꯥꯔꯣꯏꯅꯦ ꯑꯃꯨꯛꯀ ꯑꯅꯤ ꯅꯠꯇ꯭ꯔ ꯌꯥꯒꯗꯧ ꯃꯜꯂꯦ ꯅꯪꯗꯤ
ꯉꯁꯤ ꯐ꯭ꯔꯥꯏꯗꯦꯅꯦ ꯑꯣꯗꯔ ꯇꯧꯔꯣ ꯆꯥꯔꯁꯦ
ꯎꯨꯛꯦ ꯇꯣꯗꯒ ꯎꯛꯦ ꯍꯣꯏ ꯀꯦꯅ ꯇꯧꯕꯤꯒꯦ
ꯋꯤꯀꯦꯟ ꯋꯤꯛꯀꯦꯟꯗꯗꯤ ꯑꯣꯐꯔ ꯂꯩꯇꯦ
ꯉꯁꯤ ꯐ꯭ꯔꯥꯏꯗꯦ ꯑꯗꯨ ꯕꯥꯏ ꯋꯥꯟꯒꯤꯦ ꯋꯥꯟ ꯐ꯭ꯔꯤ ꯂꯩꯕꯅꯦ ꯍꯥꯏꯕ ꯑꯦꯕꯅꯤ ꯁꯥꯏꯗꯤ ꯎꯇ ꯍꯥ ꯁꯨꯗꯤꯕꯥ ꯍꯣꯏ ꯍ ꯀꯣ ꯊꯅꯤ ꯕ ꯃ ꯆꯥꯗꯦ
ꯍꯜꯂꯣ ꯍꯜꯂꯣ